ꯇꯥꯏꯌꯦꯕ ꯑꯣꯀꯦ
ꯑꯩꯈꯣꯏꯒꯤ ꯌꯥꯝ ꯂꯥꯡꯉꯤꯔ ꯀꯥꯏ ꯂꯩꯒꯦ ꯌꯨꯝꯗ ꯂꯩꯇꯕ꯭ꯔꯣ
ꯇꯦꯁꯤꯗ ꯑꯉꯥꯡ ꯑꯃ ꯌꯦꯟ ꯀꯟꯅ ꯊꯣꯡꯉꯤ ꯑꯗꯨꯒꯤ ꯃꯅꯥꯛꯇ ꯂꯩ
ꯑꯣꯁ ꯀꯩ ꯂꯩꯒ ꯌꯦꯟꯒ ꯊꯣꯡꯉꯦ ꯍꯥꯏꯖꯤꯕꯣ ꯁꯥ ꯉꯥ ꯆꯥꯗ꯭ꯔꯗꯥꯏꯅꯦ
ꯃꯥꯏ ꯀꯥ ꯆꯪꯉꯨ ꯃꯊꯟꯗ ꯌꯦꯟꯊꯣꯛ ꯂꯩꯗꯕ ꯃꯤꯅꯦ
ꯍꯥꯎ ꯍꯥꯎꯅ ꯆꯥꯔꯦꯅꯤ ꯃꯥꯗꯤ
ꯆꯥꯛ ꯏꯁꯤꯡ ꯊꯣꯡꯉꯕ ꯏꯌꯥꯝꯕ ꯍꯣꯏ ꯆꯥꯛ ꯆꯥꯔꯕꯣ
ꯆꯥꯛ ꯆꯥꯔꯦ ꯁꯟ ꯊꯣꯡꯉꯤ ꯉꯁꯤꯗꯤ
ꯑꯁ ꯐꯖꯔꯦꯅꯦ ꯑꯍꯥꯎꯕꯁꯤꯗꯤ ꯏꯌꯥꯝꯕ ꯍꯣꯏꯗ ꯉꯥꯛꯇ ꯆꯥꯔꯦꯅꯦ
ꯆꯥꯔꯦ
ꯑꯩꯈꯣꯏ ꯑꯍꯥꯎꯕꯒ ꯆꯥ ꯐꯪꯖꯗ꯭ꯔꯦꯗ
ꯑꯣ ꯄꯩꯁꯥ ꯂꯩꯇ꯭ꯔꯦ
ꯎꯝ ꯄꯩꯁꯥ ꯄꯥꯏꯗꯕ ꯄ꯭ꯂꯁ ꯍꯧꯖꯤꯛꯁꯦ ꯊꯥꯎ ꯅꯨꯡꯖꯦ ꯄꯥꯛ ꯆꯥꯅꯤꯡꯗꯕ
ꯍꯥꯏꯖꯤꯜꯂꯣ
ꯅꯉꯣꯟꯗꯕꯨ ꯑꯩꯅ ꯑꯃꯨꯛ ꯍꯥꯏꯖꯤꯟ
ꯏꯕꯥꯏꯗꯦꯒꯅ ꯂꯨꯄꯥ ꯌꯥꯡꯈꯩ ꯌꯦꯟ ꯆꯥꯕ ꯉꯝꯗꯕ ꯃꯤꯔꯣ ꯅꯣꯏꯁꯦ
ꯉꯝꯗ꯭ꯔꯦ ꯉꯝꯗ꯭ꯔꯦ ꯌꯦꯟꯗꯤ ꯂꯥꯏꯔꯗꯅ ꯍꯋꯥꯏꯗꯩ ꯍꯦꯟꯉꯝꯗ꯭ꯔꯦ ꯏꯟꯖꯥꯡ ꯁꯤꯟ ꯉꯝꯖꯗ꯭ꯔꯦ
ꯑꯩꯅ ꯄꯩꯁꯥ ꯄꯤꯕꯤꯗꯨꯗꯤ
ꯅꯪꯅ ꯄꯩꯁꯥ ꯄꯤꯕ ꯌꯧꯔꯛꯇ꯭ꯔꯤꯌꯦ ꯕ꯭ꯔꯗꯔ ꯊꯣꯡ ꯂꯣꯟꯖꯤꯜꯂꯝꯃꯣ ꯍꯥꯏꯔꯒ ꯑꯣꯂꯦꯟꯗ꯭ꯔꯣꯖꯤ ꯆꯤꯡꯂꯦꯝꯕꯥ ꯊꯣꯡ ꯑꯝꯇ ꯉꯥꯁꯤꯜꯂꯝꯃꯣ
ꯑꯣ
ꯀꯔꯤ ꯀꯩ ꯇꯧꯋꯤꯖꯤꯕꯣ ꯁꯤ ꯑꯉꯥꯡ ꯃꯀꯣꯛ ꯆꯥꯛꯄ ꯈꯔ ꯂꯩ ꯁꯤꯗ ꯒꯝꯒꯥ ꯒꯝꯒꯥ ꯄꯂꯥꯡ ꯂꯥꯡ ꯃꯀꯣꯛ ꯌꯥꯎꯗꯕ ꯑꯃ
ꯑꯣ ꯅꯣꯏꯒꯤ ꯒꯦꯝ ꯁꯥꯟꯅꯕꯗ ꯁꯧꯒꯟꯕꯗꯨꯔꯥ
ꯍꯣꯏ ꯃꯤ ꯋꯥꯔꯤ ꯁꯅꯔꯤ ꯈꯪꯗꯕ ꯂꯥꯡꯖꯤꯟꯕ ꯀꯥꯡꯕꯨ ꯈꯔ ꯂꯩ
ꯑꯣ ꯈꯪꯗꯝꯅꯤ ꯃꯣꯏꯗꯤ ꯃꯤ ꯃꯅꯥꯛ ꯆꯪ ꯆꯪ ꯂꯥꯡ ꯀꯥꯡꯕꯨꯅꯤ ꯑꯉꯥꯎ ꯑ ꯐꯩ ꯑꯉꯥꯡ ꯉꯥꯛꯇꯅꯤ
ꯑꯉꯥꯎ ꯑ ꯐꯩ ꯑꯉꯥꯡꯅꯦ ꯃꯀꯣꯛ ꯌꯥꯎꯗꯕ
ꯎꯗ꯭ꯔꯣ ꯍꯥꯏꯖꯤꯅꯦ
ꯂꯨꯗ꯭ꯔꯣꯄꯦ
ꯂꯨꯗ꯭ꯔꯣ ꯂꯨꯗ꯭ꯔꯣ ꯍꯥꯏꯗꯣ ꯑꯗꯨꯅꯤ
ꯅꯪ ꯍꯌꯦꯡ ꯋꯥꯜꯀꯤꯡ ꯆꯦꯟ ꯉꯝꯗꯣꯏꯔꯣ ꯕ꯭ꯔꯗꯔ
ꯆꯦꯟꯕ
ꯆꯦꯟꯕ ꯆꯠꯄ ꯑꯦꯅꯤꯋꯦ ꯍꯌꯦꯡꯗꯩꯗꯤ ꯆꯦꯟꯍꯧꯔꯅꯤ
ꯀꯩꯅꯣꯅꯦ ꯍꯧꯒꯠ ꯆꯠꯁꯤ ꯍꯥꯏꯔꯒ ꯀꯩ ꯅꯪꯅ ꯑꯃꯨꯛ ꯉꯝꯗꯣꯏꯔꯣ ꯑꯃꯨꯛ ꯍꯪꯖꯤꯜꯂꯛꯏꯖꯤꯕꯣ ꯀꯩꯅꯣ ꯋꯥꯏ
ꯑ ꯑꯌꯨꯛ ꯇꯜꯂꯦ ꯑꯌꯨꯛꯇ ꯌꯥꯍꯧ ꯊꯦꯡꯉꯦ ꯅꯪꯗꯤ ꯍꯦꯛꯇ ꯍꯧꯗꯣꯛꯅꯩ
ꯅ ꯌꯥ ꯊ ꯑꯗꯨꯨꯝ ꯂꯑꯅꯤ ꯉꯁꯥꯏ ꯀꯅꯥꯗ ꯀꯅꯥꯅ ꯍꯧꯗꯣꯛꯅꯩ
ꯏꯁ ꯉꯁꯥꯏ ꯑꯩꯅ ꯅꯠꯇ꯭ꯔ ꯍꯧꯗꯣꯛꯏꯗꯣ ꯑꯣꯖꯥ
ꯅꯪꯅ ꯀꯗꯥꯏꯗ ꯍꯧꯒꯠꯂꯤꯕ
ꯏꯁ ꯏꯁ ꯏꯁ ꯑꯩꯅꯅꯤ ꯊꯣꯡ ꯊꯤꯜꯂꯝꯃꯤꯗꯣ ꯉꯁꯥꯏ ꯂꯣꯏ ꯍꯧꯗꯣꯛꯏꯅꯤ ꯕ꯭ꯔꯗꯔ ꯎꯝ
ꯉꯛꯑꯦꯅꯥꯕ ꯑꯩ ꯇꯥꯗꯦꯍꯦ
ꯏꯁꯁ ꯑꯩꯅ ꯊꯣꯡ ꯊꯤꯜꯂ ꯍꯧꯗꯣꯛꯑꯝꯃꯤꯅꯤ ꯑꯍꯨꯝ ꯃꯔꯤꯔꯛ ꯊꯤꯟꯕ ꯇꯥꯔꯗꯤ ꯀꯣꯟꯅ ꯇꯥ ꯍꯧꯗꯣꯛꯑꯝꯃꯤꯗꯨꯕ
ꯑꯩꯗꯤ ꯈꯪꯗꯦꯍꯦ ꯑꯩꯗꯤ ꯊꯣꯝꯕꯅ ꯊꯣꯡ ꯍꯥꯡꯗꯣꯔꯛꯄꯗꯨ ꯇꯥꯔꯒ
ꯑꯗꯨꯗꯅꯤ ꯑꯩꯅ ꯅꯪ ꯍꯌꯦꯡ ꯆꯦꯟ ꯉꯝꯗꯔꯣꯏꯅ ꯉꯝꯃꯣꯏꯗ꯭ꯔꯦ ꯍꯪꯉꯛꯏꯁꯦ
ꯆꯠꯂꯍꯩ ꯅꯥꯕ ꯇꯧꯒꯦꯗꯤ ꯑꯗꯨꯝ ꯇꯣꯛ ꯇꯧ ꯉꯝꯃꯤꯗ ꯒꯨꯂꯤ ꯅꯨꯡꯂꯤ ꯈꯔ ꯆꯥꯕ ꯍꯛꯆꯥꯡꯁꯦ ꯇꯨꯝꯕꯒꯤ ꯋꯥꯅꯤ
ꯑ ꯍꯧꯖꯤꯛ ꯀꯥꯟꯖꯤ ꯀꯩꯀꯩ ꯍꯣꯠꯅꯔꯤꯒꯦ
ꯀꯩꯕꯨ ꯇꯧꯅꯤꯒꯦꯅꯦ ꯃꯇꯝ ꯂꯦꯟꯕ
ꯃꯇꯝ ꯂꯦꯟꯕꯁꯤ ꯀꯩꯀꯩ ꯇꯧꯔꯒ ꯃꯇꯝ ꯂꯦꯝꯕꯤꯔꯤꯒꯦ
ꯇꯨꯝꯃꯒ ꯇꯨꯝꯕꯨ ꯇꯨꯝꯒ꯭ꯔꯗꯤ ꯑꯗꯨꯝ ꯇꯨꯝꯃꯒ ꯂꯦꯜꯂꯦ
ꯑꯁ ꯑꯣ ꯁꯥꯔꯝꯃꯅꯤ ꯑꯗꯨꯗꯤ
ꯀꯩꯗꯧ ꯀꯣꯛ ꯁꯥꯗꯣꯏꯅꯣꯅꯦ ꯌꯥꯝ ꯅꯨꯡꯉꯥꯏꯅꯅꯤꯅꯦ ꯇꯨꯝꯃꯒ ꯂꯩꯕ ꯍꯥꯏꯁꯦ
ꯇꯨꯝꯃ ꯇꯨꯝꯃ ꯂꯥꯛꯅꯕ
ꯀꯔꯤ
ꯇꯨꯝꯃ ꯇꯨꯝꯃ ꯑꯣꯛ ꯁꯥꯛꯅꯕ
ꯍꯣꯏꯅꯦ ꯇꯨꯝꯃꯨ ꯇꯨꯝꯃꯨ ꯑꯣꯛ ꯃꯥꯜꯂꯛꯄꯗꯨꯅ ꯐꯠꯇ꯭ꯔꯣ
ꯑꯣꯛ ꯃꯥꯂ ꯀꯩ ꯐꯒꯦ ꯕꯗꯔ ꯅꯁꯥꯗꯨ ꯂꯩꯅꯥ ꯃꯈꯜ ꯃꯈꯜ ꯄꯣꯛꯂꯛꯏꯗꯨ
ꯑꯗꯨꯅꯅꯤꯅꯦ ꯑꯣꯛꯄꯤ ꯃꯥꯜꯂꯒ ꯂꯩꯅꯥ ꯂꯩꯅꯥ ꯄꯣꯛꯑꯒ ꯐꯠꯇ꯭ꯔꯣ ꯄꯩꯁꯥ ꯇꯤꯡꯉꯤꯗꯅ
ꯑꯣ ꯂꯩꯅꯥ ꯅꯥꯔ ꯄꯩꯁꯥ ꯇꯤꯡꯕꯁꯤꯅ ꯐꯩꯌꯦꯕ
ꯈꯔ ꯈꯔ ꯍꯨꯟꯗꯣꯛꯇꯔꯗꯤ
ꯑꯣ
ꯐꯩ ꯐꯩ ꯐꯩ
ꯀꯅꯥ ꯅꯣꯏ ꯍꯨꯔꯥꯟꯕ ꯆꯪꯉꯕ꯭ꯔꯥ ꯃꯤ ꯍꯨꯏ ꯌꯥꯝ ꯀꯟꯅ ꯈꯣꯡ
ꯄꯣꯞ ꯄꯣꯞ ꯊꯣꯝꯃ ꯆꯥꯊꯣꯛꯑꯗꯤ
ꯆꯥꯒꯤꯗ ꯀꯨꯏꯔꯦꯍꯦ
ꯌꯦꯁ ꯑꯍꯥꯎꯕ ꯆꯥꯗ ꯀꯨꯏꯔꯦꯗ ꯄꯨꯟꯖꯤꯖꯦ ꯑꯍꯥꯎꯕꯒ ꯆꯥ ꯐꯪꯗ꯭ꯔꯦ
ꯑꯍꯥꯎꯕ ꯆꯥꯗ ꯀꯨꯏꯔꯦ
ꯑꯁ
ꯆꯝꯐꯨꯠꯀ ꯁꯪꯒ ꯇꯧꯔ ꯂꯩꯔꯦ꯫
ꯁꯥꯒꯠꯂꯛꯄꯁꯤꯁꯨ ꯊꯥꯎ ꯊꯨꯝꯁꯨ ꯀꯌꯥ ꯆꯥꯅꯤꯡꯗꯦ ꯇꯧꯅꯤ
ꯊꯥꯎ ꯊꯨꯝ ꯌꯥꯎꯇꯔꯁꯨ ꯐꯨꯠꯂ ꯆꯥ ꯌꯥꯏ ꯀꯩꯅꯣ꯫
ꯐꯨꯠꯂ ꯆꯥꯕ ꯕꯤꯠ ꯂꯩꯇꯦꯗ꯫ ꯆꯥꯒꯦ ꯆꯥꯔꯗꯤ
ꯅꯥꯕ ꯏꯕꯣ꯫ ꯑꯐꯕ ꯃꯑꯣꯡꯗ ꯆꯥꯗꯅꯕꯨ
ꯃꯪꯉ ꯂꯩꯗꯣ
ꯍꯨꯏ ꯌꯥꯝ ꯀꯟꯅ ꯈꯣꯡꯏꯅꯦ ꯃꯤ ꯈꯠꯅꯕ꯭ꯔꯥ ꯇꯥꯕꯅꯤꯗ
ꯍꯨꯏ ꯍꯣꯡꯉ ꯃꯤ ꯈꯠꯅꯕꯩ ꯔꯣꯝ ꯕꯨꯠ ꯂꯥꯛꯄꯩ
ꯑꯁ ꯂꯥꯛꯄꯁꯦ
ꯑꯦ ꯕꯨꯠ ꯂꯥꯛꯀꯥꯟꯗꯅꯤꯅꯦ ꯍꯨꯏꯅ ꯀꯞ ꯀꯞ ꯆꯦꯜꯂꯤꯖꯦ ꯏꯕꯨꯡꯉꯣ
ꯕꯔꯗꯔ ꯐꯅꯥ ꯆꯥꯎꯔꯦ꯫
ꯐꯅ ꯆꯥꯎꯔꯁꯨ ꯕꯨꯠꯇꯤ ꯂꯩꯅꯦ꯫
ꯑꯗꯨꯒ ꯍꯨꯏ ꯈꯣꯡꯉꯤꯁꯤꯦ ꯕꯨꯠ ꯊꯣꯛꯄꯩꯅꯦ ꯑꯗꯨꯗꯤ
ꯍꯨꯏꯗꯣ ꯄꯈꯣꯡ ꯈꯣꯡꯉ ꯀꯞꯄꯛꯑꯥꯗꯤ ꯕꯨꯠꯊꯣꯛꯑꯦ ꯍꯥꯏꯅꯩꯅꯤꯅ ꯅꯪ ꯈꯪꯗꯔꯣ꯫
ꯃꯥꯅꯦ ꯃꯥꯅꯦ꯫
ꯅꯪ ꯈꯪꯗꯦ꯫
ꯎ ꯏꯁ ꯇꯨꯝꯅꯤꯪꯈꯠꯂꯛꯑꯦ ꯕꯔꯗꯔ
ꯇꯨꯝꯅꯤꯡꯅꯤ ꯅꯪꯗꯤ ꯇꯟ ꯆꯜꯂꯒ ꯃꯥꯏꯔꯦꯟ ꯊꯣꯡꯕꯒ ꯇꯞ ꯇꯥꯅ ꯆꯥꯖꯤꯜꯂꯌꯥ
ꯃꯥꯏꯔꯦꯟ ꯊꯣꯡꯕꯗꯣ ꯃꯥꯏꯔꯦꯟꯗꯣ ꯐꯨꯠꯂꯒ ꯅꯝꯈꯥꯏꯔꯒ ꯆꯥꯕꯅꯤ ꯊꯤ ꯃꯥꯟꯒꯩ ꯆꯕꯅꯤꯍꯥꯎꯏ ꯑꯣꯕꯨ ꯑꯣꯅꯤꯪꯉꯦ
ꯍꯧꯧꯔꯝꯃꯅꯤ ꯑꯉꯥꯡꯒꯤ ꯃꯕꯨ ꯌꯦꯛꯄꯒꯤ ꯐꯥꯏꯗꯕꯗꯨ ꯃꯥꯟꯒꯩ
ꯑꯣꯅꯤꯡꯏ ꯍꯦ ꯕꯔꯗꯔ
ꯀꯔꯤꯅꯣꯅꯦ ꯐꯣꯟꯗꯣ ꯈꯣꯡꯉꯦꯅꯦ
ꯀꯔꯤꯅꯣ ꯐꯣꯟ ꯈꯣꯪꯉꯤꯗꯣ
ꯐꯣꯟ ꯈꯣꯡꯏꯖꯦ ꯐꯣꯟ ꯑꯃꯃꯨꯛ ꯂꯥꯛꯁꯟꯕꯩꯅꯦ ꯕ꯭ꯔꯗ꯭ꯔ꯫
ꯀꯣꯟ ꯍꯣ ꯇꯨꯝ
ꯍꯧꯖꯤꯛꯁꯤꯕꯨ ꯒꯌ꯭ꯥꯟꯃꯦꯟ ꯇꯥꯗꯅꯦ ꯁꯥꯒꯠꯂꯛꯄꯁꯤꯗ ꯀꯩꯀꯩ ꯃꯇꯝ ꯂꯦꯟꯕ ꯌꯥꯕ ꯀꯩ ꯊꯕꯛ ꯂꯩꯒꯦ
ꯑ ꯍꯧꯖꯤꯛꯇꯤ ꯁꯒꯠꯂꯛꯄꯅꯤꯅꯥ ꯆꯦꯛꯁꯨꯕ ꯆꯠꯂꯣ
ꯆꯦꯛ ꯁꯨꯕ ꯆꯠꯂꯦ
ꯌꯥꯝ ꯅꯨꯡꯉꯥꯏꯕꯥꯅꯦꯕꯥ
ꯄꯅꯤꯅ
ꯁꯥꯔ ꯀꯟꯖꯤꯗ ꯆꯦꯛꯁꯨ ꯆꯠꯀꯥꯗꯕ
ꯀꯩꯅꯣꯅꯦ ꯄꯈ‌ꯣꯡ ꯈꯣꯡꯏ ꯒꯣꯒꯥ ꯒꯣꯒꯥ
ꯑꯉꯥꯡ ꯑꯃ ꯐꯣꯟ ꯇꯧꯁꯜꯂꯛꯏꯃꯤꯅꯦꯍꯦ
ꯍꯣꯏꯅꯦ ꯑꯗꯨꯗ ꯀꯔꯤꯅꯣꯅꯦ ꯄꯪꯗꯧ ꯇꯧꯁꯤꯂꯛꯏꯅꯦ ꯃꯔꯨ ꯌꯥꯝ ꯑꯣꯏꯖꯥꯠꯂꯣ ꯌꯨꯝꯗꯩꯔꯣ
ꯑꯥ ꯌꯨꯝꯒꯤ ꯑꯉꯥꯡꯅꯦ
ꯑꯣꯀꯦ ꯉꯥꯇꯪ ꯉꯥꯏꯔ‌ꯦ ꯉꯥꯏꯔꯦ ꯉ ꯉꯥꯏꯑꯣ
ꯃꯅꯤ ꯏꯌꯥꯝꯕꯁꯨ ꯋꯥꯔꯤ ꯁꯥꯟꯅꯗ ꯀꯨꯏꯔꯦꯅ ꯀꯛꯊꯠꯂꯤꯝꯅꯤ ꯊꯑꯣꯏꯅ ꯌꯨꯝꯗꯒꯤ ꯐꯣꯟ ꯇꯧꯔꯛꯄ ꯒꯥꯗꯣ
ꯀꯊꯛꯀꯗꯝꯅꯤ ꯕꯠ ꯕꯠ ꯂꯥꯎꯉꯩ ꯀꯔꯤꯅꯣꯅꯦ ꯃꯤꯅ ꯐꯣꯟ ꯋꯥꯔꯤ ꯁꯥꯟꯅꯔꯒ ꯀꯩꯅꯣ ꯕꯤꯖꯤ ꯂꯩꯇꯕꯤꯗ ꯑꯃꯨꯛ ꯂꯛꯏꯖꯤꯕꯨ ꯀꯩꯅꯣ
ꯃꯥꯅ‌ꯦ ꯀꯥꯡꯖꯤꯗꯤ ꯐꯖꯔꯦ ꯕꯗꯔꯅ ꯊꯣꯡ ꯉꯥꯛꯇꯣꯛꯑ ꯊꯝꯕꯤꯔꯝꯗꯅ
ꯀꯥꯡꯕꯨ ꯀꯩꯅꯣꯅꯦ ꯆꯤꯛꯑꯒ ꯁꯥꯒꯤꯖꯤꯗ ꯒꯨꯟ ꯅꯥꯏ ꯂꯩꯌꯦ
ꯎꯝ ꯌꯥꯔꯦ ꯌꯥꯔꯦ ꯕꯥꯗꯔ
ꯀꯥꯡ ꯑꯝꯕꯨꯛ ꯆꯤꯛꯇꯦꯅꯦ ꯃꯥꯏꯖꯤꯗꯤ ꯌꯥꯝ ꯅꯨꯡꯉꯥꯏꯅ ꯍꯤꯡꯕ ꯁꯪꯁꯥꯔꯑꯝꯗꯅꯦ ꯃꯥꯥꯏ ꯍꯤꯡꯉꯝꯃꯤꯖꯦ ꯃꯥꯏ ꯌꯦꯟ ꯊꯣꯡꯕꯖꯤꯁꯨ ꯐꯖ ꯇ ꯂꯣꯏꯔ ꯈꯤꯜꯂ ꯊꯃꯝ ꯃꯥꯁꯖꯨ ꯂꯩꯇꯦ ꯀꯩꯅꯣ ꯇꯧꯏꯖꯦ ꯑꯩ ꯂꯣꯏ ꯆꯥꯊꯣꯛꯑꯒꯦ
ꯄꯜꯗ ꯂꯩ
ꯎꯝ ꯃꯥꯏ ꯌꯦꯟ ꯊꯣꯡꯕꯖꯦ ꯂꯣꯏ ꯂꯣꯏꯖꯤꯜꯂꯒꯦ
ꯂꯣꯏꯁꯜꯂꯣ ꯕꯥꯗ
ꯃꯗꯨꯒꯤ ꯑꯉꯥꯡꯗꯨꯅ ꯇꯧꯂꯤꯁꯤ ꯒ꯭ꯌꯥꯟꯕꯨ ꯇꯥꯕ ꯃꯤ ꯅꯠꯇꯦꯗ ꯂꯨꯟꯗ꯭ꯔꯣꯒꯤ ꯃꯆꯥꯅꯦ ꯒꯦꯝ ꯁꯥꯟꯅꯕꯗꯤ ꯀꯜꯂꯤ ꯉꯥꯛꯇꯪ ꯄꯣꯊꯥ ꯉꯥꯊꯪ ꯄꯣꯊꯥꯔ ꯌꯥꯗꯦ ꯀꯩꯅꯣ ꯒꯦꯝꯕꯨ ꯑꯣꯏꯗꯤ ꯀꯩꯅꯣꯝꯇ ꯇꯨꯝꯕ ꯃꯇꯝꯂꯧ ꯀꯥꯏ ꯇꯧꯖꯤꯜꯂꯩꯑꯦꯝꯅꯤ
ꯅꯩꯕꯗꯤ ꯌꯥꯝ ꯁꯥꯕꯅꯦ ꯃꯥꯁꯨ
ꯑꯉꯛꯄ ꯃꯤꯅꯤꯗꯥ ꯂꯑꯦ ꯂꯑꯦ ꯂꯑꯦ ꯂꯑꯦ ꯌꯦꯟ ꯊꯣꯡꯕ ꯆꯗꯧꯕ ꯑꯝ ꯂꯑꯦ
ꯑꯣꯈꯦ ꯕꯥꯗꯔ ꯑꯁ ꯀꯅꯥꯅꯣꯅꯦ
ꯅꯨꯡꯉꯥꯏꯇ꯭ꯔꯣ ꯅꯨꯡꯉꯥꯏꯕꯖꯦ ꯁꯤꯅꯤ ꯅꯨꯡꯉꯥꯏꯕꯖꯦ ꯁꯤꯅꯤ
ꯎꯝ ꯉꯁꯤ ꯂꯣꯏꯔꯒ ꯑꯩ ꯑꯝꯇ ꯐꯣꯟ ꯇꯧꯁꯟꯒꯦ ꯕꯗꯔ
ꯇ ꯇꯧꯖꯤꯜꯂꯨ ꯊꯝꯃꯦ ꯑꯣꯀꯦ ꯕꯦꯕꯤ
ꯊꯝꯃꯨ ꯕꯗꯔ